ꯍꯜꯂꯣ
ꯍꯜꯂꯣ ꯑꯥ ꯇꯥꯔꯕꯣ ꯍꯣꯏ ꯍꯣꯏ ꯇꯥꯏꯌꯦ ꯇꯥꯏꯌꯦ
ꯑꯣ ꯭ꯔꯣ ꯀꯦ ꯊ꯭ꯔꯣ ꯃꯅꯣ
ꯍꯥꯏꯗꯤ ꯉꯥꯏꯍꯥꯛ ꯀꯩꯅꯣ ꯊꯕꯛ ꯑꯗꯨꯒꯤ ꯉꯥꯏꯍꯥꯛ ꯕ꯭ꯔꯦꯛ ꯐꯪꯕꯗꯨꯗ ꯑꯗꯨꯒꯤ ꯉꯥꯏꯍꯥꯛ ꯋꯥꯔꯤ ꯁꯥꯟꯅꯔꯝꯕꯅꯦꯗ
ꯑꯣ ꯕ꯭ꯔꯣ ꯊꯛ ꯑ ꯕ꯭ꯔꯦꯛ ꯂꯩꯔꯔꯕꯅꯦ ꯍꯥꯏꯔꯣ ꯊꯕꯛꯀꯦ
ꯍꯣꯏ ꯍꯣꯏ
ꯑꯣ ꯕ꯭ꯔꯣꯁꯁꯤ ꯀꯩꯅꯣꯒꯤ ꯕ꯭ꯔꯣꯁꯁꯤ ꯀꯩꯅꯣꯒꯤꯗꯨ ꯅꯠꯇ꯭ꯔꯣ ꯑꯦ ꯕ꯭ꯔꯣ ꯁꯤ ꯂꯤꯛꯂꯥꯒꯤꯗꯣ ꯅꯠꯇ꯭ꯔꯣ ꯑꯣ ꯉꯁꯤ ꯉꯁꯤ ꯀꯃꯥꯏꯅ ꯇꯧꯒꯦ ꯉꯁꯤ ꯕ꯭ꯔꯣ ꯉꯁꯤꯒꯤ ꯊꯕꯛꯁꯤꯡꯁꯤꯕꯨ ꯅꯨꯡꯉꯥꯏꯕ꯭ꯔꯣ ꯀꯃꯥꯏꯅ ꯇꯧꯒꯦ
ꯅꯨꯡꯉꯥꯏ ꯌꯦ ꯍꯣꯏ ꯑꯩꯁꯦ ꯏꯚꯤꯅꯤꯡ ꯁꯤꯞꯇ ꯂꯥꯛꯄ ꯒꯤꯀꯣ ꯌꯧꯔꯛꯄꯗ ꯉꯥꯏꯔꯦꯔꯤꯕꯒꯨꯝ ꯂꯩꯗ ꯄꯨꯡ ꯇꯔꯥꯃ ꯇꯔꯥꯃꯥꯊꯣꯏꯗ ꯂꯥꯛꯄꯅꯦꯕ
ꯑꯣ ꯏꯚꯤꯅꯤꯡ ꯁꯤꯞꯁꯤꯅ ꯇꯔꯥꯃꯥꯊꯣꯏꯁꯤꯅ ꯃꯉꯥ ꯇꯔꯨꯛ ꯑꯗꯨꯋꯥꯏꯕ ꯑꯣꯏꯕ꯭ꯔꯥ ꯀꯥꯏꯕꯣ ꯑꯣꯏ ꯅꯤꯄꯥꯥꯟ ꯕꯣꯛ ꯑꯣ ꯁꯥꯡꯉꯤꯅꯦꯀꯣ
ꯁꯥꯡꯉꯦ ꯑꯩꯈꯣꯏꯁꯦ ꯋꯥꯛꯀꯤꯡ ꯑꯥꯋꯥꯔꯁꯦ ꯃꯄꯥꯟ ꯑꯣꯏꯕꯅꯦꯕ
ꯑꯥ
ꯍꯥꯟꯅꯗꯤ ꯅꯤꯄꯥꯟ ꯅꯤꯄꯥꯟ ꯑꯣꯏꯔꯝꯕꯗꯣ ꯃꯄꯥꯟ ꯑꯣꯏꯅ ꯑꯣꯟꯊꯣꯛꯈ꯭ꯔꯦꯗꯅꯀꯣ
ꯑꯥ
ꯑ ꯍꯦꯟꯅꯕꯨ ꯁꯥꯡꯍꯟꯈ꯭ꯔꯦ ꯈꯪꯗ꯭ꯔꯤ
ꯑꯣ ꯀꯩ ꯃꯥꯊꯦꯜꯗꯤ ꯇꯧꯁꯜꯂꯛ ꯍꯣꯏꯁꯤꯕꯨ ꯅꯥꯏꯟ ꯑ ꯈꯣ ꯑꯩꯗ ꯑꯩꯗ ꯑꯩꯗ ꯍꯥꯞꯀꯨꯝꯕ ꯑꯣꯏꯔꯝꯗꯧ ꯃꯥꯜꯂꯤ ꯍꯥꯏꯗꯤ ꯅꯥꯏꯟ ꯊꯔꯇꯤꯗꯩꯅ ꯐꯥꯏꯚ ꯊꯥꯔꯇꯤ ꯐꯧꯅꯦꯕꯀꯣ
ꯌꯥꯝ ꯈꯦꯠꯅꯕꯗꯤ ꯅꯠꯇꯦꯅꯦ ꯑꯗꯨ ꯑꯗꯨꯗꯤ ꯁ ꯑꯩꯈꯣꯏꯗꯣ ꯑ ꯑꯩꯈꯣꯏꯁꯨ ꯍꯧꯖꯤꯛꯀꯤ ꯃꯥꯄꯟ ꯍꯥꯏꯁꯦ ꯂꯣꯏꯁꯤꯟꯕ ꯈꯣꯠꯄꯒꯤ ꯂꯣꯏ ꯌꯥꯎꯕꯩꯅꯦꯗ
ꯑꯥ
ꯄꯩꯁꯤꯟꯕꯒ ꯍꯥꯏꯕꯗꯤ ꯏꯁꯇꯣꯔꯒꯨꯝꯕ ꯈꯔ ꯁꯦꯡꯗꯣꯛꯅꯤꯉꯥꯏ ꯁꯦꯡꯗꯣꯛꯑꯒ ꯊꯔꯝꯃꯅꯤꯗꯅ ꯑꯗꯨꯒꯨꯝꯕꯗ ꯂꯣꯏ ꯄꯥꯔꯒꯅꯦꯗ ꯅꯥꯏꯟ ꯑꯥꯔꯁ ꯍꯥꯏꯔꯤꯁꯦ
ꯕꯣꯔꯣ ꯀꯤ ꯀꯩꯅꯣꯒꯤꯗꯤ ꯍꯥꯏꯕ꯭ꯔꯣ ꯑ ꯏꯝꯐꯥꯜ ꯃꯅꯨꯡꯒꯤ ꯑꯣꯏꯗꯣꯏꯔꯥ ꯀꯝꯕ ꯀꯩꯅꯣꯗ ꯑꯣꯏꯗꯣꯏꯅꯣ
ꯍꯣꯏ ꯍꯣꯏ ꯑꯩ ꯏꯝꯐꯥꯜ ꯃꯅꯨꯡꯒꯤ ꯍꯧꯖꯤꯛꯀꯤ ꯁ ꯀꯩꯅꯣꯒꯤꯗꯣ ꯆꯦꯟꯃꯤꯟꯅꯨ ꯊꯣꯡꯒꯤꯗꯣ ꯑꯗꯨ ꯑꯗꯨꯗ ꯑꯣꯏꯌꯦ ꯑꯩꯒꯤꯁꯦ
ꯑꯣ ꯀꯁꯇꯃꯔ ꯗꯤ ꯑꯗꯨꯝ ꯂꯥꯛꯄ꯭ꯔꯣ ꯅꯨꯡꯇꯤꯒꯤ ꯊꯕꯛ
ꯑꯩ ꯁꯤꯁꯤꯅ ꯁꯤꯚꯥꯏꯒꯤ ꯑꯣꯏꯕꯅꯦꯕ ꯁꯤꯐꯏ ꯃꯅꯨꯡꯗ ꯀꯦꯝꯒꯤ ꯃꯅꯨꯡꯗ ꯑꯣꯏꯕꯅ ꯍꯥꯏꯕ
ꯑꯥ
ꯑꯗꯨꯒꯤ ꯃꯤꯁꯦ ꯑꯗꯨꯝ ꯆꯤꯜꯂꯦꯗ ꯃꯣꯏ ꯀꯪꯕꯥꯏꯒꯨꯝꯕ ꯂꯥꯛꯄꯒꯨꯝꯕ ꯈꯣꯠꯄ ꯇꯧꯔꯗꯤ ꯑꯗꯨꯝ ꯆꯤꯜꯂꯦ
ꯑꯣ ꯕ꯭ꯔꯣꯍꯣꯏꯗꯤ ꯑꯗꯨꯗꯗꯤ ꯃꯤꯗꯤ ꯀꯩ ꯏꯁꯇꯥꯐꯇꯤ ꯀꯌꯥꯃꯨꯛ ꯂꯩ
ꯑꯩꯈꯣꯏ ꯏꯁꯇꯥꯐ ꯃꯉꯥ ꯂꯩꯌꯦ
ꯃꯉꯥ ꯂꯩꯌꯦꯕꯀꯣ
ꯑꯥ ꯑꯅꯤ ꯑꯅꯤ ꯁꯤꯐ ꯑꯃ ꯃꯝꯒꯤ ꯑꯗꯨꯒ ꯑꯃ ꯁꯨꯇꯤ ꯂꯧꯔꯛ ꯑꯃ ꯁꯨꯇꯤ ꯍꯞꯇꯥ ꯑꯃꯛ ꯈꯨꯗꯤꯡꯒꯤ ꯃꯤ ꯑꯃꯅ ꯁꯨꯇꯤ ꯂꯧꯔꯗꯤ ꯑꯅꯤ ꯑꯅꯤ ꯂꯩꯍꯧꯗꯧꯅꯦꯕ ꯃꯣꯔꯅꯤꯡꯗ ꯑꯅꯤ ꯏꯚꯤꯅꯤꯡꯗ ꯑꯅꯤ ꯑꯗꯨꯒ ꯃꯉꯥ ꯑꯃꯗꯨꯅ ꯁꯨꯇꯤ ꯂꯧꯕ ꯑꯗꯨꯃꯥꯏꯅ
ꯑꯣ ꯕ꯭ꯔꯣꯍꯣꯏꯒꯤ ꯀꯩꯅꯣꯗꯤ ꯀꯃꯥꯏꯅ ꯇꯧꯋꯤ ꯍꯥꯏꯗꯤ ꯉꯁꯤꯒꯤ ꯌꯣꯟ ꯕ ꯂꯩꯗꯅ ꯀꯦꯁ ꯅꯨꯡ ꯉꯁꯤꯒꯤ ꯑꯇꯥꯥꯕ ꯀꯩꯅꯣꯁꯦ
ꯑꯥ
ꯁꯨꯝ ꯀꯅꯥꯗ ꯑꯦꯝ ꯍꯦꯟꯗꯜ ꯇꯧꯋꯤ ꯍꯥꯏꯗꯤ ꯑꯗꯨꯒꯤ ꯂꯧꯈꯠꯅꯕ ꯃꯤꯁꯨ ꯂꯩꯕ꯭ꯔꯥ ꯅꯠꯇ꯭ꯔꯒ
ꯑꯗꯨꯝ ꯑꯩꯈꯣꯏꯁꯦ ꯄꯥꯏ ꯄꯥꯏꯂꯟ ꯂꯩꯌꯦꯕ ꯑꯁꯤ ꯌꯣꯟꯕꯁꯤꯅ ꯍꯌꯦꯡꯁꯦ ꯑꯩꯈꯣꯏꯒꯤꯁꯦ ꯀꯩꯅꯣ ꯐꯦꯛꯇ꯭ꯔꯤꯗꯒꯤ ꯂꯣꯏ ꯄꯣꯠꯁꯤ ꯄꯨꯔꯛꯇꯣꯏꯅꯤꯅꯤꯅ ꯃꯣꯏ ꯃꯨꯛ ꯄꯣꯠꯇꯨ ꯄꯨꯔꯛꯄꯗ ꯍꯧꯖꯤꯛꯀꯤ ꯄꯥꯏꯂꯦꯠꯇꯨ ꯗ꯭ꯔꯥꯏꯚꯔꯗꯨ ꯑꯣꯏꯅ ꯄꯤꯈꯠꯂꯦꯕ
ꯑꯣ ꯅꯣꯡꯃ ꯅꯣꯡꯧꯕꯩꯒꯤ ꯀꯅ
ꯑꯥ ꯉꯁꯤ ꯌꯣꯟꯕꯗꯅ ꯍꯌꯦꯡ ꯄꯤꯔꯛꯀꯗꯕ ꯑꯗꯨ ꯀꯩꯅꯣ ꯑꯥꯎꯠꯂꯦꯠ ꯑꯥꯎꯠꯂꯦꯠ ꯑꯥꯎꯠꯂꯦꯠ ꯑꯥꯎꯠꯂꯦꯠꯀꯤꯅꯦꯗ ꯃꯄꯨ ꯃꯄꯨꯒꯤꯅꯦꯕ ꯊꯥ ꯑꯃ ꯁꯨꯔꯒ ꯄꯨꯂꯞ ꯂꯧꯈꯠꯄꯁꯨ ꯌꯥꯎꯋꯦ
ꯑꯥ
ꯗꯦꯕ ꯍꯥꯏꯗꯤ ꯐ꯭ꯔꯥꯟꯆꯥꯏꯁꯀꯤꯗꯨꯣ ꯃꯄꯨꯗꯣ ꯇꯣꯉꯥꯟ ꯇꯣꯉꯥꯟꯕꯅꯤꯅ ꯑꯃꯨꯛ ꯗꯨꯀꯥꯟꯗ ꯃꯆꯥ ꯃꯆꯥ ꯐ꯭ꯔꯥꯟꯁꯥꯏꯁ ꯑꯥꯎꯠꯂꯦꯠ ꯇꯣꯉꯥꯟ ꯇꯣꯉꯥꯟꯅ ꯍꯪꯕꯗꯣ ꯃꯣꯏꯒꯤ ꯃꯄꯨ ꯑꯃꯨꯛ ꯂꯩꯕꯅꯦꯕꯀꯣ
ꯑꯥ
ꯑꯗꯨꯒꯤ ꯃꯣꯏꯗ ꯑꯣꯏꯅ ꯃꯣꯏꯅ ꯑꯣꯏꯅ ꯀꯒꯥꯔꯤ ꯅꯨꯡꯇꯤꯒꯤ ꯄꯤꯈꯠꯄꯗꯣ ꯄꯥꯝꯕ꯭ꯔꯥ ꯍꯅ ꯊꯥ ꯑꯃ ꯂꯣꯏꯔꯒ ꯄꯤꯈꯠꯄꯗꯨꯅ ꯄꯥꯝꯕ꯭ꯔꯥ
ꯑꯥ
ꯑꯗꯨ ꯃꯣꯏꯒꯤ ꯍꯧꯖꯤꯛꯀꯤ ꯃꯄꯨꯗꯨꯒꯤ ꯃꯇꯨꯡꯒꯤꯟꯅꯗꯅ
ꯑꯣ ꯃ꯭ꯔꯣ ꯀꯩꯅꯣꯒꯗꯤ ꯇꯧꯕ꯭ꯔꯣ ꯑ ꯀꯩꯅꯣꯒꯗꯤ ꯇꯧꯔꯕꯣꯗꯤ ꯇꯥꯔꯒꯦꯠꯀꯨꯝꯕꯒꯗꯤ ꯂꯩꯇꯕ꯭ꯔꯥ ꯑꯗꯨꯝ ꯖꯁ
ꯇꯥꯔꯒꯦꯠ ꯂꯩꯕ ꯇꯥꯔꯒꯦꯠ ꯂꯩꯕꯅꯤꯗ ꯑꯗꯣ ꯇꯥꯔꯒꯦꯠ ꯂꯩꯕꯁꯦ ꯍꯥꯏꯕꯗꯤ ꯍꯥꯟꯅꯗꯤ ꯐꯖꯅꯗꯤ ꯊꯝꯃꯝꯕꯅꯦꯕ ꯑꯗꯣ ꯍꯟꯗꯛꯁꯤ ꯏꯔꯥꯡ ꯂꯩꯈꯤꯕꯗꯒꯤ ꯊ ꯇꯨꯋꯅꯤꯊ꯭ꯔꯤꯗꯒꯤꯗꯤ ꯈꯔ ꯐꯛ ꯇꯥꯕꯩꯀꯣ ꯇꯥꯔꯒꯦꯠꯁꯤ ꯈꯔ ꯊꯝꯗ꯭ꯔꯦꯕ ꯑꯗꯣ ꯍꯥꯏꯐꯦꯠ ꯀꯦꯠ ꯍꯥꯏꯔꯤꯁꯦ ꯍꯟꯗꯛ ꯊꯥꯁꯦ ꯑꯁꯨꯝ ꯌꯣꯟꯕ ꯌꯣꯜꯂꯦ ꯍꯥꯏꯔꯗꯤ ꯅꯦꯛꯁ ꯃꯟꯗ ꯈꯔ ꯑꯗꯨꯗꯒꯤ ꯍꯦꯟꯕ
ꯑꯥ
ꯁꯤꯅ ꯇꯥꯔꯒꯦꯠ ꯍꯥꯏꯕ ꯇꯥꯔꯦ ꯍꯥꯟꯅꯗꯤ ꯏꯔꯥꯡ ꯃꯃꯥꯡꯗꯗꯤ ꯇꯥꯔꯒꯦꯠ ꯊꯔꯝꯕꯅꯦꯕ ꯑꯗꯨꯒ ꯇꯥꯔꯒꯦꯠꯇꯨ ꯌꯎꯔꯗꯤ ꯕꯣꯅꯁꯀꯨꯝꯕ ꯐꯞꯁꯟ ꯄꯤꯕꯅꯦꯕ
ꯑ
ꯑꯗꯣ ꯍꯟꯗꯛ ꯃꯔꯛꯁꯦ ꯂꯟ ꯂꯩꯕꯩꯗꯒꯤ ꯀꯁꯇꯃꯔꯁꯨ ꯂꯣꯏ ꯀꯔꯤꯌꯥꯔꯁꯤꯗ ꯈꯪꯗꯦ ꯍꯟꯊ ꯍꯟꯊꯔꯛꯄꯩꯀꯣ
ꯑꯥ
ꯑꯗꯨꯒꯤ ꯇꯥꯔꯒꯦꯠ ꯀꯨꯝꯕꯁꯦ ꯊꯝꯗ꯭ꯔꯦꯗ
ꯇꯔꯛꯦꯠ ꯍꯥꯏꯁꯤꯦꯕ꯭ꯔꯣ ꯀꯩꯅ ꯑꯣꯏꯔꯥ ꯑꯦꯃꯟꯗ ꯑꯣꯏꯔꯥ ꯅꯠꯇ꯭ꯔꯒ ꯁꯦꯔꯁ ꯃꯁꯤꯡꯣ ꯑꯣꯏꯔꯥ ꯅꯠꯇ꯭ꯔꯒ ꯑꯗꯨꯃꯥꯏ ꯀꯔ ꯀꯔꯝꯕ ꯃꯑꯣꯗ
ꯑꯦꯃꯥ ꯏꯃꯥ ꯑꯣꯟꯗꯨ ꯂꯩꯗꯁ ꯁꯤꯡꯗꯨꯗꯤ
ꯑꯣ ꯍꯥꯏꯗꯤ ꯍꯟꯗꯛ ꯊꯥꯒꯤ ꯋꯥꯟ ꯋꯥꯟ ꯏꯜ ꯀꯥꯏꯅ ꯁꯨꯃꯥꯏꯅ ꯂꯩ
ꯍꯣꯏ ꯍꯣꯏ ꯋꯥꯟ ꯏ ꯅ ꯁꯤꯁ ꯁꯦꯕꯟꯕ ꯑ ꯑꯥꯎꯂꯦ ꯑꯥꯎꯠꯂꯦꯠ ꯑꯃꯒꯤ ꯑꯗꯨꯁꯨ
ꯑꯥ
ꯄꯨꯂꯞꯀꯤꯗꯤ ꯂꯥꯒꯤ ꯅꯠꯇꯦꯕ ꯍꯧꯖꯤꯛꯀꯤ ꯑꯥꯎꯠꯂꯦꯠꯁꯦ ꯃꯅꯤ ꯎꯄꯨꯔ ꯗꯤꯁꯇ꯭ꯔꯤꯛ ꯈꯨꯗꯤꯡꯗ ꯂ ꯂꯩꯔꯦꯗꯅ
ꯑꯥ
ꯑꯗꯩ ꯗꯤꯁꯇ꯭ꯔꯤꯛ ꯈꯨꯗꯤꯡꯁꯦ ꯏꯝꯐꯥꯜ ꯃꯅꯨꯡꯁꯤ ꯀꯌꯥꯗ ꯂꯩꯔꯁꯦ ꯏꯝꯐꯥꯜꯁꯤꯗ ꯗꯨꯀꯥꯟ ꯑꯃ ꯍꯥꯏꯔꯁꯤꯅꯦ ꯑꯥꯎꯠꯂꯦꯠ ꯑꯃꯁꯤꯗ ꯑꯗꯨꯝ ꯃꯔꯤ ꯑꯍꯨꯝꯗꯤ ꯂꯣꯏ ꯍꯦꯟꯕ ꯉꯥꯛꯛꯇꯅꯦꯕ ꯊꯥ ꯍꯗꯤꯡꯒꯤ
ꯑꯣ ꯅꯧ ꯃ ꯋꯥꯅꯤꯔ ꯋꯥ ꯌꯧꯕ꯭ꯔꯥ ꯅꯠꯇ꯭ꯔꯒ ꯑꯗꯨꯝ ꯑꯩꯠꯇꯤ ꯅꯥꯏꯟꯇꯤ ꯑꯗꯨꯃꯥꯏꯅ ꯁꯥꯕ꯭ꯔꯥ
ꯎꯝ ꯌꯥꯎꯗꯦꯗ ꯑꯗꯨꯕꯨꯗꯤ ꯍꯥꯏꯗꯤ ꯑꯗꯨꯕꯨꯗꯤ ꯑꯃꯨꯛ ꯇꯣꯉꯥꯟ ꯇꯣꯉꯥꯟ ꯑꯗꯨꯅ ꯑꯩꯈꯣꯏꯒꯤꯁꯤꯅ ꯃꯆꯥꯁꯨ ꯌꯥꯎꯔꯦ ꯃꯤ ꯊꯤꯟꯗꯕ ꯃꯐꯝꯁꯨ ꯌꯥꯎꯔꯦ
ꯑꯥ
ꯍꯥꯏꯕꯗꯤ ꯈꯦꯠꯅꯩꯗ ꯅꯨꯡꯇꯤꯒꯤ ꯁꯦꯜꯁ ꯇꯧꯕ ꯅꯨꯡꯉꯥꯏꯕꯩ ꯃꯇꯝ ꯌꯥꯎꯋꯦ ꯂꯤꯁꯤꯡ ꯀꯨꯟꯌ‌ꯦ ꯌꯣꯟꯕ ꯌꯥꯎꯋꯦꯌ‌ꯦ ꯇꯔꯥ ꯌꯥꯎ ꯌꯣꯟꯕ ꯌꯥꯎꯋꯦ ꯌꯥꯡꯈꯩ ꯌꯣꯟꯕ ꯌꯥꯎꯋꯤ ꯍꯥꯏꯕꯗꯤ ꯍꯣꯏ ꯍꫭꯏ ꯑꯗꯨ ꯈꯦꯠꯅꯩꯗ
ꯑꯥ
ꯅꯨꯡꯇꯤꯒꯤꯁꯤ ꯆꯥꯡ ꯂꯥꯛꯑꯦ ꯍꯥꯏꯕꯁꯤꯡꯗ ꯑꯗꯣ ꯇꯔꯥꯗꯤ ꯑꯗꯨꯝ ꯍꯦꯜꯂꯦꯗ ꯍꯥꯏꯇꯥꯔꯦ ꯍꯥ ꯃꯤ ꯑꯝꯇ ꯂꯩꯇ꯭ꯔꯦ ꯍꯥꯏꯔꯖꯨ ꯇꯔꯥꯗꯤ ꯍꯦꯜꯂ‌ꯦꯕ ꯍꯥꯏꯗꯤ ꯃꯤꯖ‌ꯦ ꯀꯔꯤ ꯍꯥꯏꯖꯤꯔ ꯍꯦꯛ ꯕꯟꯒꯨꯝꯕ ꯂꯩꯔꯒ ꯆꯪꯉꯛꯇꯕ ꯀꯩꯅꯣꯝꯃ ꯂꯩꯗꯅ
ꯑꯥ
ꯇꯔꯥꯗꯤ ꯑꯗꯨꯝ ꯌꯥꯎꯕꯅꯦꯗ
ꯑꯣ ꯍꯣꯏꯗꯥ ꯑꯗꯨꯕꯨꯗꯤ ꯕꯤꯆ‌ꯦꯁꯅꯤꯅ ꯑꯗꯨꯝ ꯑꯗꯨꯗꯤ ꯑꯗꯨꯝ ꯌꯣꯟꯕ ꯇꯥꯕꯅꯤ ꯃꯥ ꯅꯣꯡꯃꯒꯤ ꯌꯣꯟꯕ ꯑꯃꯗꯤ ꯑꯗꯨꯝ ꯂꯩꯗꯣꯏꯅꯤ ꯅꯠ
ꯎꯝ ꯑꯩꯈꯣꯏꯒꯤꯖꯤꯅ ꯑꯃꯨꯛ ꯑꯥ ꯀꯦꯝꯒꯤ ꯃꯅꯨꯡ ꯑꯣꯏꯕꯩꯀꯣ ꯈꯔ ꯌꯣꯟꯕꯁꯦ ꯋꯥꯕ ꯃꯄꯥꯟꯒꯤꯅ ꯑꯃꯨꯛ ꯀꯁꯇꯃꯔ ꯑꯃ ꯂꯩꯔꯤꯁꯦ ꯂꯤꯁꯤꯡ ꯑꯃ ꯂꯤꯁꯤꯡ ꯑꯅꯤꯒꯤ ꯑꯗꯨꯝ ꯂꯩꯕ ꯂꯥꯛꯑꯦꯗꯅꯀꯣ ꯑꯩꯈꯣꯏꯒꯤꯖꯤꯅ ꯃꯨꯛ ꯁꯤꯕꯥꯏꯁꯤꯡꯅ ꯁꯤꯗꯤ ꯃꯥꯅ ꯀꯦꯝ ꯃꯅꯨꯡꯗ ꯑꯣꯏꯕꯁꯦ ꯆꯥ ꯑꯃ ꯅꯠꯇ꯭ꯔꯒ ꯆꯥꯅꯕ ꯑꯃ ꯂꯨꯄꯥ ꯌꯥꯡꯈꯩꯒꯤ ꯉꯛꯇ ꯆꯥꯕ ꯅꯠꯇ꯭ꯔꯒ ꯂꯨꯄꯥ ꯀꯣꯐꯤ ꯑꯃꯈꯛ ꯊꯛꯄ ꯂꯥꯛꯄ ꯑꯗꯨꯒꯤ ꯀꯁ ꯀꯁꯇꯝ ꯃꯔꯗꯤ ꯌꯥꯝꯃꯒ ꯄꯣꯠ ꯌꯣꯟꯕꯖ‌ꯦ ꯌꯥꯝꯗꯕꯀꯣ ꯑꯗꯨꯝꯃꯥꯏ ꯇꯧꯋꯦꯕ ꯍꯣꯏ ꯍꯣꯏ ꯍꯣꯏ ꯍꯣꯏ ꯀꯁꯇꯝꯃꯔꯗꯤ ꯌꯥꯝꯃꯒ ꯚꯦꯂꯨꯗꯣ ꯑꯦꯃꯥꯎꯟꯗꯣ ꯌꯥꯝꯗꯕꯗꯣ ꯑꯣꯏꯕꯀꯣ ꯑꯩꯈꯣꯏ ꯀꯦꯝ ꯃꯅꯨꯡꯗ ꯇꯥꯕꯁꯤꯡꯖ‌ꯦ ꯈꯔ ꯋꯥꯏꯑꯦꯕ ꯅꯠꯇꯕ ꯃꯄꯥꯟꯒꯤ ꯇꯥꯕ ꯍꯧꯖꯤꯛꯀꯤ ꯕꯖꯥꯔ ꯃꯅꯨꯡꯗꯒ ꯂꯩꯕꯖꯤꯗꯤ ꯌꯥꯝ ꯅꯨꯡꯉꯥꯏꯑ‌ꯦꯕ ꯃꯣꯏꯗꯤ ꯀꯁꯇꯃꯔ ꯑꯃ ꯂꯥꯛꯑꯒꯀꯥꯟꯗ ꯍꯥꯏꯕꯗꯤ ꯆꯥꯃꯉꯥꫪꯗꯤ ꯁꯣꯏꯗ꯭ꯔꯦꯗꯅ ꯄꯣꯠ ꯂꯩꯕꯖ‌ꯦꯀꯣ ꯑꯗꯨꯒꯤ ꯌꯥꯝ ꯈꯦꯠꯅꯕ ꯋꯥꯅꯤꯗ ꯑꯩꯈꯣꯏꯒꯤꯁꯤꯅ ꯀꯁꯇꯃꯔ ꯌꯥꯝꯃꯒ ꯄꯣꯠ ꯁꯦꯜꯁꯦ ꯌꯥꯝ ꯇꯥꯎꯗꯕ
ꯑꯣ ꯀꯩꯅꯣ ꯇꯧꯕ꯭ꯔꯣ ꯕ꯭ꯔꯣꯗꯨꯗꯤ ꯕ꯭ꯔꯣꯗꯤ ꯀ‌ꯦꯝ ꯃꯅꯨꯡ ꯂꯩꯕꯅꯤꯅ ꯅ ꯀꯩꯅꫭ ꯒꯨꯝꯕꯗꯤ ꯑꯗꯨꯝ ꯈꯪꯅꫪꯩ ꯈꯔꯥꯗꯤ ꯑꯗꯨꯝ
ꯑ ꯍꯤꯟꯗꯤꯒꯨꯝꯕꯔꫭ
ꯑꯥ ꯍꯤꯟꯗꯤ ꯒꯨꯝꯕ ꯑꯣꯏꯔꯖꯨ ꯍꯥꯏꯗꯤ ꯑꯗꯨꯝ ꯀꯩꯌꯥꯃꯨꯛ ꯀꯩ ꯍꯥꯏꯅꯤ ꯁꯤꯐꯥꯏ ꯍꯥꯏꯒꯗ꯭ꯔꯥ ꯃꯣꯏꯒꯤ ꯑꯔꯃꯤ ꯍꯥꯏꯒꯗ꯭ꯔꯥ ꯑꯗꯨꯝ ꯊ ꯈꯔꯗꯤ ꯈꯪꯅꯔꯦ
ꯍꯣꯏ ꯈꯪꯅꯔꯦꯗ ꯑꯗꯨꯝ ꯑꯆꯧꯕꯖꯤꯡꯒ
ꯑꯥ
ꯁꯤꯗ ꯂꯩꯕꯖꯤꯡꯖ‌ꯦ ꯑꯆꯧꯕ ꯑꯅꯤ ꯑꯍꯨꯝ ꯁꯨꯏꯗꯅꯀꯣ
ꯑꯥ
ꯇꯅ‌ꯦꯟ ꯃꯦꯖꯔ ꯃꯣꯏꯖꯤꯖꯨ ꯑꯗꯨꯝ ꯆꯦꯛ ꯇꯧꯕ ꯂꯥꯛꯄꯅꯦꯅ ꯑꯗꯨꯝ ꯈꯪꯅꯔꯦ
ꯑꯣ
ꯍ ꯑꯃꯔꯣꯝꯗꯗꯤ ꯅꯨꯡꯉꯥꯏꯕꯅꯦꯗ ꯃꯣꯏ ꯈꯪꯅꯕꯁꯤꯁꯨ
ꯃꯥꯅꯦ
ꯇꯨꯡꯗ ꯀꯔꯤ ꯊꯣꯛꯀꯅꯤ ꯑꯥ
ꯕ꯭ꯔꯣ ꯕ꯭ꯔꯣꯗꯤ ꯉꯁꯤ ꯀꯩ ꯃꯊꯦꯜꯗꯤ ꯇꯧꯔꯒꯦ
ꯑꯩꯖ‌ꯦ ꯉꯁꯤꯗꯤ ꯀꯣꯕꯤ ꯀꯣꯕꯤꯗꯨ ꯆꯥꯔꯒ ꯂꯥꯛꯑꯦ
ꯑꯥ
ꯀꯣꯕꯤ ꯑꯣꯏꯅ ꯍꯣꯠꯅꯔꯦ ꯉꯁꯤꯗꯤ
ꯑꯣ ꯕ꯭ꫪꫭꯖ‌ꯦ ꯑꯗꯨꯝ ꯑꯞ ꯗꯥꯎꯗ ꯑꯗꯨꯝ ꯂꯥꯏ ꯂꯥꯛꯏ ꯅꯠꯇ꯭ꯔꯣ ꯀꯩꯅꯣꯖ‌ꯦ
ꯎꯝ ꯑꯞ ꯑꯞ ꯗꯥꯎꯅ‌ꯦ ꯑꯩꯈꫭꯏ ꯁꯤꯗ ꯀꯩꯅꯣ ꯂꯦꯛꯅꯤꯡꯉꯥꯏ ꯀꯩꯅꯣ ꯄꯤꯗꯦꯕ ꯑꯗꯨꯒꯤ ꯑꯞꯗꯥꯟ ꯂꯥꯛꯑꯦ ꯑꯩꯒꯤ ꯃꯅꯤꯡꯒꯤ ꯀꯩꯅꯣꯖ‌ꯦ ꯀꯩꯕꯟꯗ ꯇꯧꯗ‌ꯦꯀꯣ ꯑꯆꯔ ꯁꯤꯌꯨꯝꯖꯤꯅ ꯈꯥꯔ ꯂꯥꯡꯕꯀꯣ ꯑꯗꯨꯏꯒꯤ ꯑꯥꯎ ꯕ꯭ꯔꯣꯗꯤ ꯊꯕꯛ ꯆꯠꯊꯥ ꯊꯥꯕꯛꯆꯠꯂꯨꯔꯒꯦꯗꫭ ꯀꯃꯥꯏ ꯇꯧꯒꯦ
ꯍꯣꯏꯁꯨ ꯆꯠꯂꯤꯕ꯭ꯔꯣ ꯑꯩꯁꯨ ꯕꯦꯡꯗ ꯂꯥꯛꯑꯃꯅꯦ ꯑꯗꯨꯗ ꯉꯍꯥꯛ ꯄꯣꯊꯥꯕ ꯑꯣꯏꯅ ꯋꯥꯔꯤ ꯁꯖꯦ ꯑꯗꯨ ꯁꯨꯝ ꯄꯣꯊꯥꯕ ꯑꯣꯏꯅ ꯁꯨꯝ
ꯑꯩꯁꯨꯅꯦ ꯉꯥꯏꯍꯥꯛ ꯃꯦꯁꯦꯖꯇ ꯌꯦꯡꯉꯒ ꯑꯁ ꯉꯁꯥꯏ ꯃꯦꯁꯦꯖ ꯈꯗꯗꯤ ꯅꯣꯛꯅꯤꯡꯉꯨꯁꯤꯗꯤꯀꯣ ꯃꯥꯎꯗꯤ ꯃꯥꯎꯗ ꯍꯥꯞꯄꯤꯔꯛꯀꯅꯨ ꯀꯥꯢꯅ ꯇꯧꯕ ꯎ ꯆꯨꯝꯁꯨ ꯆꯨꯝꯕꯅꯤ ꯉꯍꯥꯟꯁꯦ ꯑꯩꯅ ꯐꯣꯟ ꯇꯧꯔꯒ ꯃꯅꯤꯡꯗ ꯑꯉꯥꯡꯒ ꯀꯥꯞꯇꯅꯀꯣ
ꯑꯥ
ꯑꯗꯨꯒꯤ ꯌꯥꯝ ꯐꯔꯛ ꯇꯥꯏꯌꯦꯕ ꯉꯁꯥꯏ ꯅꯨꯄꯥ ꯑꯃ ꯅꯨꯄꯥ ꯑꯃ ꯒ꯭ꯔꯨꯞꯇ ꯍꯥꯏꯔꯕꯣꯏꯅꯦ ꯂꯩꯁꯥꯕꯤꯒ ꯍꯥꯞꯄꯤꯔꯛꯑꯣ ꯒ꯭ꯔꯨꯞꯁꯦ ꯃꯥꯕꯨꯗꯤ ꯍꯥꯞꯄꯤꯔꯛꯀꯅꯨ ꯇꯧ ꯐ ꯐ ꯐꯥꯒꯤ ꯐꯥꯒꯤ ꯇꯥꯢ ꯅꯨꯡꯉꯥꯏꯕ ꯑꯗꯨꯒꯨꯝꯕ ꯃꯤ ꯑꯃ ꯌꯥꯎꯕꯁꯨ ꯅꯨꯡꯉꯥꯏꯕ ꯍꯥꯏꯕꯗꯤ ꯈꯔ ꯂꯥꯏꯐꯂꯤ ꯑꯣꯏꯔꯣ ꯒ꯭ꯔꯨꯨꯞꯇꯣ ꯋꯥꯔꯤ ꯁꯥꯟꯅꯁꯤ ꯋꯥꯔꯤ ꯁꯥꯟꯅꯁꯤ ꯈꯛꯇꯧꯔꯗꯤ ꯅꯨꯡꯉꯥꯏꯇꯦꯕ
ꯋꯥꯗꯦ
ꯑꯗꯒꯤ ꯈꯔ ꯀꯩꯅꯣꯝ ꯇꯧꯔꯦꯗ ꯅꯨꯡꯉꯥꯏꯕ ꯌꯥꯎꯋꯦꯗꯅ
ꯋꯥꯔꯤꯔꯤ ꯋꯥꯔꯤ ꯋꯥꯔꯤ ꯊꯣꯛꯄꯣ ꯑꯗꯨꯝ ꯌꯥꯎꯏ ꯊꯣꯛꯇꯕꯁꯨ ꯑꯗꯨꯝ ꯌꯥꯎꯏꯤ ꯋꯥꯔꯤ ꯁꯥꯔꯣꯒ ꯍꯥꯏꯔꯛꯄꯁꯨ ꯑꯗꯨꯝ ꯌꯥꯎꯏꯤ ꯗꯣ ꯗꯨꯝ ꯃꯅꯨꯡꯉꯥꯏꯕ ꯁꯨ ꯑꯗꯨꯝ ꯌꯥꯎꯋꯦ ꯍꯥꯏꯗꯤ ꯋꯥ ꯉꯥꯡꯕꯗ ꯀꯩ ꯍꯥꯏꯅꯤ ꯇꯨꯋꯦ ꯀꯃꯨꯅꯤꯀꯦꯁꯟ ꯑꯣꯏꯅꯕꯗꯨꯅ ꯅꯨꯡꯉꯥꯏꯌꯦꯕ
ꯍꯣꯏ ꯍꯣꯏ ꯍꯣꯏ
ꯅꯣꯏꯒꯤ ꯈꯛꯇꯗꯗꯤ ꯅꯨꯡꯉꯥꯏꯇꯦꯅ ꯁꯨꯝ ꯉꯥꯡꯅꯤꯡꯕ꯭ꯔꯣꯅ ꯁꯨꯝ ꯍꯣꯏ ꯍꯣꯏ ꯎꯝ ꯎ ꯍꯥꯏꯅꯕꯤꯒꯤ ꯐꯤꯕꯗꯗꯤ ꯅꯨꯡꯉꯥꯏꯇꯦꯗꯅ ꯑꯅꯤ ꯑꯅꯤꯃꯛ ꯁꯥꯃꯤꯟꯅꯕꯗꯅ ꯍꯥꯏꯗꯤ ꯂꯣꯏ ꯅꯨꯡꯉꯥꯏꯗꯅ ꯅꯣꯛꯃꯤꯟꯅꯕꯗꯨꯅ
ꯑꯗꯨꯒꯨꯝꯕꯅ ꯅꯨꯡꯉꯥꯏꯕꯅꯦꯗ ꯍꯣꯏ ꯍꯧꯖꯤꯛꯀꯤ ꯏꯟꯇ꯭ꯔꯣꯕꯥꯔꯠ ꯑꯣꯏꯕ ꯃꯤꯁꯤꯡꯁꯤꯁꯨ ꯂꯣꯏ ꯑꯦꯛꯁꯇ꯭ꯔꯣꯕꯥꯔ ꯑꯣꯜꯂꯕ꯭ꯔꯥ ꯈꯪꯗꯌꯦ ꯍꯥꯏꯕꯗꯤ ꯇꯧꯗꯕ ꯌꯥꯗꯕ ꯅꯤꯅ ꯋꯥꯔꯤ ꯁꯥꯟꯅꯕꯗꯤ ꯌꯥꯗ꯭ꯔꯕꯅꯤꯅꯀꯣ
ꯑꯥ
ꯋꯥ ꯉꯥꯡ ꯋꯥ ꯉꯥꯡꯕ ꯍꯩ ꯀꯩꯗꯕꯁꯤꯡꯁꯨ ꯑꯗꯨꯝ ꯏꯀꯥꯏ ꯍꯒꯟꯕꯁꯤꯡꯁꯨ ꯑꯗꯨꯝ ꯐꯣꯟ ꯇꯧꯅꯔꯒ ꯑꯗꯨꯝ ꯉꯥꯡꯉꯕꯒꯤ ꯇꯥꯏꯞꯇ ꯇꯧꯔꯛꯑꯦꯕ ꯏꯀꯥꯏꯕꯒ ꯂꯣꯏ ꯃꯥꯡꯕꯒꯤ ꯇꯥꯏꯞꯇ
ꯉꯔꯥꯡꯁꯨ ꯑꯩ ꯁꯥꯟꯅꯩꯌꯦ ꯅꯨꯄꯤ ꯃꯩꯇꯩ ꯅꯨꯄꯤ ꯑꯃ ꯁꯥꯟꯅꯕ
ꯑꯥ
ꯑꯥ ꯑꯃꯨꯛꯇꯪ ꯁꯥꯟꯅꯔꯨꯔꯦ ꯑꯩꯅꯁꯥꯟꯖꯦ ꯁꯥꯟꯁꯦꯅ ꯍꯥꯏꯔ ꯑꯗꯨꯝ ꯁꯥꯟꯅꯕ ꯑꯗꯨꯃ ꯑꯗꯨꯝ ꯐꯣꯟ ꯑꯗꯨꯝ ꯇꯧꯔꯒ ꯂꯩꯕꯤꯅꯦꯃꯤ
ꯑ
ꯑꯩ ꯇꯥꯛꯁ ꯑꯝꯇ ꯂꯣꯏꯁꯟꯃꯤꯟꯅꯁꯦꯅ ꯀꯥꯏꯅ ꯑꯅꯤꯔꯛ ꯋꯥꯔꯤ ꯁꯥꯟꯅꯩꯌꯦ ꯍꯟꯗꯅ
ꯑꯗꯨꯒꯤ ꯑꯗꯨꯗꯤ ꯌꯥꯒꯗꯕ ꯃꯥꯜꯂꯦꯅꯦ
ꯑ ꯑꯗꯨꯗꯤ ꯌꯥꯗꯤ ꯌꯥꯕꯅꯦ ꯑꯗꯨꯝ ꯁꯥꯟꯅꯔꯦꯁꯨꯋꯥꯗꯤ ꯃꯤꯒꯤ ꯑꯩꯈꯣꯏ ꯈꯛꯇ ꯋꯥꯔꯤ ꯁꯥꯟꯅꯒꯦꯗꯤ ꯌꯥꯗꯕꯅꯤ ꯃꯣꯏꯗꯤ ꯁꯥꯟꯅꯕꯤꯗꯗꯤ ꯅꯨꯡꯉꯥꯏꯇꯕꯅꯤꯅꯅꯦꯀꯣ
ꯍꯥꯏꯕꯗꯤ ꯃꯥꯅꯁꯨ ꯑꯃꯨꯛ ꯇꯧꯔꯛꯄ ꯅꯪꯅ ꯑꯃꯨꯛ ꯇꯧꯔꯛꯄ ꯅꯪ ꯑꯃꯨꯛ ꯇꯧꯕ ꯍꯥꯏꯗꯤ ꯌꯥꯗꯧ ꯃꯥꯜ ꯍꯥꯏꯅ ꯅꯪ ꯃꯥꯅ ꯍꯟꯖꯤꯟꯖꯤꯟ ꯇꯧꯔꯛ ꯃꯥꯅ ꯍꯟꯖꯤꯟꯖꯤꯟ ꯇꯧꯕꯗꯤ ꯑꯗꯨꯝ ꯌꯥꯕ꯭ꯔꯥ ꯀꯃꯥꯏꯅ ꯇꯧꯒꯦ
ꯌꯥꯏ ꯃꯥꯅ ꯌꯦꯗꯕ ꯌꯥꯏ ꯀꯣꯟꯗꯣ ꯑꯃꯨꯛ ꯃꯈꯀꯣꯛꯒꯤ ꯀꯩꯅꯣ ꯇꯧꯕꯅꯤꯅ ꯀꯩꯁꯨ ꯀꯥꯏꯗꯦꯗ
ꯑ
ꯔꯣꯗꯤꯒꯦꯅꯥ ꯐꯣꯜꯂꯤ ꯌꯦꯟ ꯀ꯭ꯔꯣ
ꯕꯣꯔꯣ ꯉꯔꯥꯡꯉꯩꯗꯣ ꯌꯦꯡꯗ꯭ꯔꯦꯗ ꯅꯪꯗ꯭ꯔꯦꯗ ꯇꯨꯝꯅꯤꯡ ꯃꯅ ꯀ ꯀ ꯑ ꯀꯅꯥꯗꯥꯗꯤ ꯀꯥꯈ꯭ꯔꯦꯅꯦ
ꯉꯁꯤ ꯗꯦꯠ ꯇ꯭ꯋꯦꯟꯇꯤ ꯅꯥꯢꯟ
ꯉꯁꯤ ꯑꯣ ꯕ꯭ꯔꯥꯖꯣꯒꯤ ꯇꯦꯟ ꯊꯥꯔꯇꯤꯗ ꯂꯩꯕꯅꯦ ꯉꯁꯤ ꯕ꯭ꯔꯥꯖꯤꯜꯒ ꯖꯄꯥꯟꯒ ꯑꯦꯁꯤꯌꯥꯗ ꯑꯦꯁꯤꯌꯥꯒꯤ ꯇꯤꯝꯗ ꯑꯃꯈꯛ ꯂꯦꯝꯍꯧꯕꯁ ꯉꯁꯤ ꯀꯃꯥꯏꯅ ꯇꯧꯒꯦꯅ ꯈꯪꯗꯦ ꯎꯄꯥꯏ ꯂꯩꯇꯦ ꯑꯦꯁꯤꯌꯥ ꯑꯣꯏꯔꯁꯨ ꯑꯗꯨꯝ ꯕ꯭ꯔꯥꯖꯤꯜꯗ ꯁꯞꯄꯣꯔꯠ ꯇꯧꯔꯅꯤꯅ
ꯎꯝ ꯍꯣꯏ ꯃꯣꯏꯁꯨ ꯑꯗꯨꯝ ꯁꯐꯖꯅꯗꯤ ꯁꯥꯟꯅꯩ ꯑꯗꯨꯕꯨ ꯌꯦꯡ ꯇꯥꯅꯤ ꯃꯣꯏ
ꯍꯣꯏ ꯀꯅꯥꯅ ꯉꯝꯃꯦ ꯑꯗꯨꯝ ꯌꯦꯡꯉꯗ ꯑꯅꯤꯃꯛ ꯀꯅꯥꯅ ꯉꯝꯃꯤ ꯑꯦ ꯑꯗꯨꯝ ꯌꯥꯔꯦꯗ ꯑꯃꯅ ꯉꯝꯃꯁꯨ ꯑꯃꯅ ꯉꯝꯃꯁꯨ
ꯑꯗꯨꯕꯨ ꯃꯣꯏ ꯃꯃꯥꯡꯁꯦ ꯃꯃꯥꯡꯒꯤ ꯄ꯭ꯔꯤꯚꯤꯌꯁ ꯀꯩꯅꯣ ꯌꯦꯡꯅꯕꯗꯗꯤ ꯍꯟꯗꯛꯅꯗꯤ ꯈꯔ ꯐꯕ ꯐꯒꯠꯄꯗꯤ ꯃꯥꯜꯂꯦꯀꯣ ꯃꯃꯥꯡꯗꯗꯤ ꯀꯣ ꯌꯧꯗꯕꯅꯦꯕ
ꯖꯄꯥꯟꯒꯤꯔꯣ ꯎꯝ ꯍꯣꯏ
ꯑꯦꯁꯤꯌꯥꯒꯤ ꯑ‌ꯣꯏꯅꯗꯤ ꯍꯥꯏꯗꯤ
ꯍꯟꯗꯛꯅ ꯈꯔ ꯐꯕꯒ ꯇꯧꯕꯅꯦ ꯃꯣꯏ ꯇꯤꯝꯗꯣ ꯅꯍꯥꯟ ꯐ꯭ꯔꯦꯟꯂꯤꯗꯨꯁꯨ ꯃꯣꯏ ꯕ꯭ꯔꯥꯖꯤꯜꯒ ꯁꯥꯟꯅꯩ ꯑꯗꯣ ꯃꯣꯏꯅ ꯃꯣꯏꯅ ꯉꯝꯈꯤꯕꯅꯦꯕ ꯖꯄꯥꯟ ꯈꯣꯏꯅ
ꯑꯥ
ꯍꯧꯖꯤꯛꯀꯤ ꯍꯦꯛ ꯋꯥꯔꯜ ꯀꯞ ꯃꯃꯥꯡꯗ ꯐ꯭ꯔꯦꯟꯗꯤ ꯃꯦꯠꯆ ꯑꯃ ꯆꯠꯅꯕꯗ ꯖꯄꯥꯟꯅ ꯒꯣꯜ ꯑꯃ ꯍꯦꯜꯂꯒ ꯇꯧꯕꯅꯦ ꯃꯣꯏꯅ ꯉꯝꯈꯤꯕꯅꯦꯕ ꯑꯗꯣ ꯍꯟꯗꯛ ꯉꯁꯤꯒꯤꯁꯤꯗ ꯀꯃꯥꯏꯅ ꯇꯧꯗ‌ꯣꯏꯅꯣ ꯈꯪꯗꯦ
ꯉꯁꯤꯁꯨ ꯑꯗꯨꯝ ꯐꯖꯅ ꯁꯥꯟꯅꯔꯛꯀꯅꯤꯕ꯭ꯔꯣ ꯍꯥꯏꯗꯤ ꯂꯦꯕꯦꯜꯗꯣ ꯋꯥꯡꯈꯠꯂ ꯂꯨꯕꯩ
ꯍꯥꯏꯗꯤ ꯑꯃꯨꯛ ꯑꯗꯨꯝ ꯑꯃꯨꯛ ꯀꯩꯅꯣ ꯒ꯭ꯔꯨꯞ ꯏꯁꯇꯦꯖꯁꯨ ꯑꯣꯏꯗ꯭ꯔꯦ ꯅꯅꯨꯡꯉꯥꯎ ꯑꯣꯏꯔꯕꯅꯤꯅ
ꯑꯥ
ꯅꯣꯔꯃꯦꯜꯗ ꯁꯥꯟꯅꯕ ꯌꯥꯔꯝꯃꯔꯣꯏꯕ ꯍꯥꯏꯕꯗꯤ ꯆꯥ ꯆꯥꯟꯁ ꯂꯩꯔꯦꯕ ꯁꯤꯔꯗꯤ ꯑꯥꯎꯔ ꯑꯣꯏꯔꯦꯗꯅ ꯑꯗꯨꯏꯒꯤ ꯅꯣꯡ ꯐꯖꯅꯗꯤ ꯁꯥꯟꯅꯔꯛꯑꯅꯤ ꯑꯅꯤꯃꯛ ꯎꯝ ꯎꯝ ꯍꯣꯏ ꯍꯣꯏ ꯑꯗꯣ ꯉꯔꯥꯡ ꯁꯥꯎꯠ ꯑꯐ꯭ꯔꯤꯀꯥꯗ ꯊꯣꯛꯈ꯭ꯔꯦꯗꯅ
ꯑꯣ ꯁꯥꯔꯣꯕꯤ ꯈ ꯂꯩ ꯍꯧꯔꯕꯣ
ꯍꯣꯏ ꯉꯔꯥꯡ ꯀꯅꯥꯗꯒ ꯈ ꯁꯥꯟꯅꯕꯗꯣ ꯀꯅꯥꯗ ꯆꯠꯂꯗꯤ ꯑꯔꯥꯎꯟ ꯁꯤꯛꯁꯇꯤꯟ ꯔꯥꯎꯟ ꯑꯣꯐ ꯁꯤꯛꯁꯇꯤꯟꯗ ꯆꯪꯈ꯭ꯔꯦꯕ ꯁꯥꯎꯠ ꯑꯐ꯭ꯔꯤꯀꯥꯗ ꯂꯩꯍꯧꯔꯦ
ꯑꯣ ꯍꯣꯏꯗꯕ꯭ꯔꯣ ꯑꯗꯨ ꯑꯗꯨꯕꯨꯗꯤ ꯈꯔꯁꯨ ꯂꯩꯍꯧꯗꯦ ꯌꯥꯕꯣꯠ ꯂꯣꯏꯅꯃꯛ ꯆꯥꯏꯉꯛ ꯄꯥꯏꯗꯅꯒꯩꯁꯨ ꯑꯣꯏꯊꯣꯛꯇꯕꯅꯤꯅ ꯃꯥꯅꯤ